ꯍꯜꯂꯣ ꯇꯥꯕ꯭ꯔꯣ ꯄꯤꯛꯅ ꯇꯥꯕ꯭ꯔꯣ ꯍꯧꯅ ꯇꯥꯕ꯭ꯔꯣ?
ꯑꯗꯨꯝ ꯐꯖꯅ ꯇꯥꯏ
ꯁꯦꯡꯅ ꯑꯗꯨꯝ ꯇꯥꯕ ꯅꯠꯇ꯭ꯔꯣ
ꯑ
ꯑꯣ ꯀꯩꯗꯧꯔꯤꯅꯣ
ꯑꯩꯩꯁꯦ ꯄꯨꯖꯥ ꯂꯝ ꯀꯩꯀꯩ ꯇꯩꯔꯦ ꯑꯗꯨꯒ ꯄꯨꯖꯥ ꯇꯧ ꯂꯣꯏꯔꯒ ꯁꯨꯝ ꯂꯩꯔꯝꯕꯅꯦ ꯀꯩ ꯊꯣꯡꯉꯗꯣꯏꯅꯦ ꯉꯇꯪ ꯂꯩꯔꯒ ꯅꯪꯗꯤ ꯆꯥꯛ ꯀꯩꯀꯩ ꯊꯣꯡꯉꯕꯣ ꯀꯃꯥꯏꯅ ꯇꯧꯔꯒꯦ꯫
ꯑꯩꯗꯤ ꯆꯥꯛ ꯀꯩꯀꯩ ꯊꯣꯡꯗꯦ ꯑꯩ ꯉꯁꯤꯗꯤ ꯆꯥꯛ ꯊꯣꯡꯉꯔꯣꯏ ꯑꯩ ꯄꯩꯁꯥ ꯈꯔꯁꯨ ꯂꯩ ꯑꯁꯤꯁꯤ ꯄꯩꯁꯥꯁꯦ ꯂꯣꯏꯁꯤꯟꯕ ꯑꯣꯏꯅ ꯑꯩ ꯑꯆꯥꯄꯣꯠ ꯑꯣꯗꯔ ꯇꯧꯔꯒ ꯑꯣꯏꯅ ꯆꯥꯔꯦ ꯄꯩꯁꯥ ꯃꯌꯥꯝꯁꯦ ꯊꯝꯐꯝ ꯂꯩꯇꯔꯦ ꯑꯗꯨꯅ꯫
ꯑꯣꯗꯔ ꯇꯧꯔ ꯑꯣꯗꯔ ꯇꯧ ꯆꯥꯗꯣꯏꯗꯣ ꯍꯣꯔꯦꯟ ꯑꯍꯤꯡ ꯆꯥꯛ ꯂꯥꯝꯃꯣꯏꯗ꯭ꯔꯣ ꯀꯩꯅꯣ꯫
ꯑꯦ ꯑꯍꯤꯡꯒꯤ ꯑꯣꯏꯅꯅꯦ ꯆꯥꯛ ꯆꯥꯗꯣꯏꯁꯦ ꯍꯣꯔꯦꯟ ꯄꯨꯡ ꯅꯤꯄꯥꯟ ꯁꯨꯃꯥꯏꯗ ꯑꯣꯗꯔ ꯇꯧꯗꯣꯏꯅꯦ꯫ ꯑꯗꯨꯗ ꯐꯖꯅ ꯕꯤꯔꯌꯥꯅꯤ ꯑꯗꯥꯒꯤ ꯂꯩꯗꯅ ꯃꯈꯜ -ꯃꯈꯜ ꯑꯗꯥꯒꯤ ꯌꯦꯟ ꯃꯐꯩ ꯑꯗꯨꯅꯆꯤꯡꯕ ꯃꯌꯥꯝ ꯑꯣꯗꯔ ꯇꯧꯔꯒ ꯑꯣꯏꯅ ꯆꯥꯗꯕꯅꯤꯗ ꯑꯗꯣ ꯅꯣꯡ ꯐꯥꯗꯣꯛꯁꯨ ꯁꯨꯝ ꯅꯨꯡꯉꯥꯏꯊꯣꯛꯄ ꯌꯥꯏꯌꯦꯅ꯫ ꯎꯝ ꯆꯥꯁꯤꯔꯅ ꯇꯧꯕꯅꯤ ꯇꯧꯔꯤꯁꯦ꯫ ꯅꯪꯗꯤ ꯀꯩ ꯌꯦꯟꯁꯥꯡ ꯊꯣꯡꯗꯣꯏꯕ ꯅꯪ ꯊꯣꯡꯗꯣꯏꯔꯣ ꯅꯠꯇ꯭ꯔꯒ ꯃꯃꯥꯅ ꯊꯣꯡꯗꯣꯏꯔꯣ
ꯑꯩꯈꯣꯏ ꯆꯥꯛꯇꯤ ꯊꯣꯡꯉꯔꯣꯏꯌꯦ ꯉꯁꯥꯏ ꯑꯌꯨꯛꯇꯣ ꯑꯥꯗ ꯆꯥꯛ -ꯆꯥꯎꯔꯦ ꯑꯗꯨꯒꯤ ꯑꯩꯈꯣꯏ ꯆꯥꯛꯅ ꯄꯨꯗ꯭ꯔꯥꯕ ꯑꯗꯨꯒ ꯑꯩꯈꯣꯏ ꯆꯥꯛ ꯍꯥꯞꯄꯦꯅꯦ ꯇꯧꯑꯦ ꯏꯟꯖꯥꯡ ꯈꯛ ꯄꯨꯔ ꯆꯠꯂꯦ ꯑꯗꯨꯅ ꯑꯌꯨꯛꯀꯤ ꯆꯥꯛ ꯃꯌꯥꯝ ꯂꯩ꯫ ꯍꯣꯠꯀꯦꯖ ꯍꯥꯞꯆꯤꯜꯂꯦ ꯆꯥꯛꯇꯣ ꯃꯈꯣꯡ ꯁꯥꯥꯅ ꯂꯩꯕꯗꯨꯅ ꯆꯥꯛꯇꯣ ꯊꯣꯡꯉꯔꯣꯏ꯫ ꯑꯗꯨꯒ ꯏꯟꯖꯥꯡꯗꯣ ꯀꯔꯤ ꯊꯣꯡꯗꯣꯏꯅꯣ ꯈꯪꯗꯦ꯫
ꯏꯟꯁꯥꯡꯗꯣ ꯑꯍꯥꯎꯕ ꯑꯃ ꯊꯣꯡꯖꯤꯜꯂꫭ ꯀꯩꯅꯣꯗꯨꯗꯤ ꯑꯅꯥꯔꯗ꯭ꯔ ꯑꯍꯥꯎꯕ ꯆꯥꯕꯗ ꯄꯦꯜꯂꯕ꯭ꯔꯥ ꯆꯥꯅꯤꯡꯗ꯭ꯔꯥꯕ꯫
ꯍꯥꯎ ꯈꯠꯇꯥ
ꯀꯩ ꯍꯥꯏꯕꯅꯣ
ꯑꯁ ꯑꯍꯥꯎꯕ ꯆꯥꯗꯦꯗꯥ ꯈꫭꯡꯕꯥꯟꯗꯥ ꯇꯥꯕ ꯄꫭꯠ ꯅꯠꯇꯦ ꯑꯍꯥꯎ ꯆꯥꯕ ꯀꯥꯏ ꯍꯧꯖꯤꯛ ꯉꯁꯥꯏ ꯑꯩꯈꯣꯏ ꯕꯥꯁꯨ ꯎ ꯁꯣꯞ ꯆꯠꯂꯩ ꯍꯥꯏꯕꯔꯥ ꯑꯗꯨꯒꯤ
ꯑꯣ ꯑꯌꯨꯛ ꯕꯕꯥꯁꯨ ꯎ-ꯁꯣꯞ ꯆꯠꯂꯨ ꯇꯥꯔꯒꯗꯤ꯫ ꯀꯥ ꯍꯦꯟꯅ ꯀꯩꯅꯣ ꯇꯧꯔꯛꯔꯣꯏ ꯌꯥꯝ ꯆꯥꯔꯔꯣꯏ ꯕꯕꯥꯗꯣ ꯑꯗꯨ ꯈꯪꯗꯦ ꯃꯥ ꯑꯃꯨꯛ ꯉꯁ ꯁꯥꯏ ꯋꯥꯏ ꯆꯥꯈꯤꯕꯅꯤꯅ ꯄꯨꯡ ꯇꯔꯥꯃꯥꯊꯣꯏ ꯉꯟꯇꯥꯗ ꯆꯥꯛ ꯆꯥꯈꯤꯕꯅꯤꯅ ꯑꯗꯨꯝ ꯆꯥꯒꯦ ꯍꯥꯏꯔꯕꯁꯨ ꯌꯥꯕꯨꯗꯤ ꯌꯥꯏ
ꯃꯥꯗꯤ ꯆꯥꯔꯣꯏ ꯍꯥꯞꯄꯔꯣꯏꯅ ꯍꯥꯏꯔꯛꯑꯦ ꯑꯗꯨꯒ ꯑꯩꯈꯣꯏ ꯃꯥꯒ ꯑꯩꯒꯗꯥ ꯀꯩꯅꯣ ꯇꯧꯔꯒ ꯆꯥꯛ ꯂꯩꯔꯤ ꯑꯗꯨ ꯀꯅꯣ ꯇꯧꯔꯒ ꯆꯥꯁꯤꯜꯂꯗꯣ ꯉꯁꯤ ꯅꯣꯡꯃꯒꯤ
ꯊꯥꯕꯤ ꯈꯔ ꯈꯣꯛꯆꯤꯜꯂꯣ ꯑꯗꯥꯒꯤ ꯀꯔꯤꯅꯣ ꯄꯥꯎꯀꯧꯔꯥꯔꯣ ꯀꯩꯅꯣꯝ ꯂꯩꯔꯨꯔꯣ ꯀꯩꯅꯣ ꯁꯧꯒ꯭ꯔꯤꯒ ꯄꯥꯎꯀꯧꯔꯥꯗꯨꯒ ꯁꯧꯍꯜꯂ ꯆꯥꯕ ꯍꯥꯎꯔꯤꯗꯨꯗꯤ ꯎꯝ ꯑꯩ ꯑꯗꯨꯝ ꯆꯥꯕꯨ ꯆꯥꯅꯤꯡꯉꯤ ꯇꯧꯔꯤꯁꯤ
ꯈꯪꯗꯦ ꯀꯔꯤ ꯇꯧ
ꯅꯪ ꯈꯔꯥ ꯂꯥꯎꯅ ꯉꯥꯡꯉꯛꯑꯣ ꯉꯥꯛꯅ ꯉꯥꯡꯒꯅꯨ
ꯑꫭ ꯅꯪ ꯀ꯭ꯂꯥꯁ ꯆꯠꯂꯨꯕ꯭ꯔꯣ ꯀꯃꯥꯏ ꯇꯧꯒꯦ꯫
ꯀ꯭ꯂꯥꯁ ꯆꯠꯂꯨꯏꯌꯦ ꯀ꯭ꯂꯥꯁ ꯆꯠꯂꯣꯏ ꯉꯁꯤ꯫ ꯀ꯭ꯂꯥꯁꯇꯨ ꯇꯧꯅꯦꯅ ꯍꯥꯏꯔꯒ ꯄꯨꯡ ꯑꯅꯤꯗꯒꯤ ꯐꯝꯃꯒ ꯐꯝꯃꯒ ꯂꯩꯕꯁꯤꯅ ꯄꯨꯡ ꯑꯅꯤ ꯃꯈꯥꯏ ꯇꯔꯥꯕꯥꯎ ꯑꯣꯖꯥꯗꯣ ꯂꯥꯛꯇ꯭ꯔꯦ ꯑꯗꯩ ꯑꯣꯖꯥꯗꯣ ꯂꯥꯛꯇꯕꯗꯩꯗꯤ ꯑꯗꯨꯝ ꯇꯣꯛꯑꯦ ꯇꯠꯂꯦ ꯇꯧꯔꯤꯁꯦ ꯑꯗꯣ ꯅꯪꯗꯨ ꯅꯪꯗꯤ ꯀꯣꯏꯕ ꯆꯠ ꯀꯣꯏꯕ ꯈꯣꯠꯄꯗꯤ ꯆꯠ- ꯇ꯭ꯔꯕꯣ ꯇꯣꯏ ꯌꯨꯝꯗ ꯑꯗꯨꯝ ꯂꯩꯔꯕ꯭ꯔꯣ
ꯀꯣꯏꯕ ꯊꯣꯛꯄ ꯄꯥꯛꯅ ꯆꯠꯇꯦꯗ ꯉꯔꯥꯡ ꯅꯍꯥꯟꯗꯩ ꯂꯨꯍꯣꯡꯕꯒꯤ ꯉꯔꯥꯡ ꯑꯗꯥ ꯄꯨꯨ ꯁꯣꯍꯥꯡꯕ ꯂꯥꯛꯄꯒꯤ ꯑꯌꯨꯛꯇꯩ ꯆꯠꯂꯦ ꯑꯗꯨꯅ ꯑꯗꯨꯝ ꯃꯥꯗ ꯂꯩꯕꯒꯤꯅꯦ ꯉꯁ ꯉꯔꯥꯡ ꯍꯪꯒꯠ ꯍꯟꯗꯥ ꯑꯇꯣ ꯄꯥ ꯆꯠꯄ ꯁꯪꯗꯦ ꯃꯣꯏ ꯂꯨꯍꯣꯡꯕꯒꯤ ꯑꯃꯨꯛ ꯆꯠꯂꯦ ꯉꯁꯤꯁꯨ ꯉꯁꯥꯏ ꯑꯌꯨꯛꯇꯒꯤ ꯑꯌꯨꯛ ꯃꯣꯏꯗ ꯆꯥꯛ ꯆꯥꯔꯁꯦꯅ ꯆꯥꯛ ꯆꯔꯨꯔꯦ
ꯑꯣ ꯑꯗꯨ ꯃꯧꯗꯨꯗꯤ ꯃꯁꯛ ꯐꯖꯕ꯭ꯔꯣ
ꯐꯖꯩ ꯃꯧꯗꯣ ꯑꯃꯨꯛ ꯀꯦꯗꯕꯤꯗꯦꯕ ꯑꯈꯣꯏ ꯆꯠꯀꯥꯟꯗꯗꯤ ꯑꯌꯨꯛꯇꯩ ꯆꯟꯗꯣꯟ ꯊꯤꯟꯕꯅꯦ ꯑꯩ ꯆꯥꯛ ꯊꯣꯡꯕꯗ ꯍꯨꯃꯥꯡ ꯀꯥꯡꯉꯦꯅ ꯍꯨꯃꯥꯡ ꯃꯣꯏ ꯆꯥꯛꯁꯪꯗꯣ ꯌꯥꯝ ꯁꯥꯏꯌꯦꯕ ꯑꯗꯨꯒꯤ ꯊꯣꯡꯅꯥꯎ ꯑꯝꯃꯥꯎ ꯄꯥꯟꯗꯕꯗꯨꯒꯤ ꯆꯟꯗꯣꯡ ꯉꯥ ꯂꯣꯏ ꯀꯣꯛ ꯂꯩꯔꯝꯃꯦ ꯑꯗꯨ ꯆꯥꯛꯆꯥꯥꯕꯗ ꯆꯥꯛ ꯊꯣꯡꯕ ꯈꯣꯠꯄ ꯇꯧꯕꯗ ꯍꯨꯃꯥꯡ ꯁꯧꯕꯩ ꯆꯟꯗꯣꯟꯗꯣ ꯀꯣꯛꯈꯤꯕꯒꯤꯅꯦꯅ ꯂꯝ ꯀꯣꯛꯑꯒ ꯂꯩꯍꯧꯋꯦ
ꯃꯧ ꯑꯣꯏꯇꯥꯔꯒꯗꯤ ꯈꯔ ꯅꯥ ꯍꯥꯏꯗꯤ ꯀꯦꯅ ꯀꯦꯅ ꯂꯩꯕꯅꯗꯤ ꯈꯔ ꯐꯩꯀꯣ ꯍꯥꯏꯗꯤ ꯃꯧ ꯃꯧ ꯑꯅꯧꯕ ꯍꯥꯏꯁꯤꯗꯤ ꯃꯌꯥꯝꯅ ꯌꯦꯡꯐꯝ ꯑꯣꯏꯗꯅ ꯑꯦ ꯃꯣꯏ ꯅꯍꯥꯟ ꯃꯧ ꯑꯃ ꯂꯣꯍꯣꯡꯉꯛꯈ꯭ꯔꯦ ꯑꯗꯨꯏꯗꯨ ꯌꯦꯡ ꯌꯦꯡꯉꯨꯁꯤꯒ ꯍꯥꯏꯔꯒ ꯀꯥ ꯌꯦꯡꯕ ꯃꯧ ꯌꯦꯡꯕꯒ ꯑꯗꯨꯝ ꯆꯠꯅꯩꯗꯅ ꯑꯅꯥ ꯀꯦꯔꯥ ꯀꯦꯔꯥ ꯂꯩꯌꯨ ꯍꯥꯏꯔꯝꯗ꯭ꯔꯣ
ꯑꯦ ꯍꯧꯗꯦꯗ ꯃꯣꯏ ꯀꯦꯕ ꯄꯥꯝꯗꯕ ꯃꯥꯜꯂꯤ ꯉꯔꯥꯡ ꯎꯄꯨ ꯁꯣ ꯍꯥꯡꯕꯩ ꯉꯥꯛꯇꯪ ꯀꯦꯕꯒꯤ ꯏꯁꯇꯤꯛ ꯀꯩ ꯀꯩ ꯁꯪꯕꯗꯨꯁꯨ ꯍꯩꯅꯗꯕꯅ ꯂꯣꯏꯔꯦ ꯋꯥꯏꯐꯇ ꯑꯗꯨꯝ ꯈꯨꯗꯛꯇ ꯑꯗꯨꯝ ꯀꯣꯛꯊꯣꯛꯈꯣꯏ ꯑꯗꯣ ꯑꯝꯇ ꯁꯪꯍꯧꯒꯦ ꯂꯤꯞ ꯀꯩ ꯀꯩꯗꯣ ꯑꯗꯨꯕꯨꯗꯤ ꯉꯁꯥꯏ ꯑꯌꯨꯛ ꯉꯟꯇꯥꯗꯩ ꯏꯔꯨꯖꯥ ꯈꯣꯗꯥ ꯉꯔꯥꯡꯗꯤ ꯃꯁꯥ ꯅꯨꯡꯉꯥꯏꯇꯦꯅ ꯅꯨꯡꯗꯥꯡ ꯃꯕꯨꯛ ꯂꯦꯟꯈꯠꯂꯦꯅ ꯕꯨꯕꯣꯛ ꯍꯣꯏ ꯇꯧꯔꯒ ꯏꯁꯤꯡ ꯑꯁꯥꯕ ꯃꯕꯨꯛ ꯊꯝꯃ ꯈꯣꯠꯂ ꯇꯧꯋꯦꯅ ꯍꯥꯏ
ꯑꯣ ꯑꯗꯨꯗꯤ ꯍꯣꯏ ꯖꯨꯝ ꯍꯥꯏꯗꯤ ꯈꯔ ꯁꯨꯝ ꯍꯥꯏꯗꯤ ꯊꯕꯛ ꯏꯪꯈꯥꯡ ꯊꯣꯛꯄꯅꯤꯅ ꯍꯛꯆꯥꯡꯁꯤꯁꯨ ꯋꯥꯏꯗꯅ ꯑꯗꯣ ꯍꯛ- ꯆꯥꯡꯁꯤꯁꯨ ꯋꯥꯕꯅꯤꯅ ꯆꯥꯕ ꯊꯛꯄ ꯇꯨꯝꯕ ꯆꯥꯕꯁꯤ ꯈꯔ ꯁꯨꯝ ꯑꯣꯟꯊꯥ ꯑꯣꯟꯖꯤꯟ ꯇꯧꯕꯅꯤꯅ ꯑꯗꯨꯅ ꯏꯁꯥ ꯅꯨꯡꯉꯥꯏꯇꯕꯁꯨ ꯌꯥꯎꯕꯗꯤ ꯌꯥꯎꯕꯅꯤ ꯑꯗꯒꯤ ꯂꯨꯍꯣꯡꯕ ꯍꯥꯏꯕꯁꯤ ꯌꯨꯝ ꯑꯅꯧꯕꯗ ꯂꯥꯛꯄꯅꯤꯅ ꯑꯩꯈꯣꯏꯒꯤ ꯌꯨꯝꯗꯨꯗ ꯑꯩꯈꯣꯏꯒꯤ ꯏ ꯍꯩ ꯍꯩꯅꯗꯕ ꯍꯥꯏꯗꯤ ꯀꯣꯏ ꯀꯣꯏꯕ ꯍꯥꯏꯕ ꯑꯃ ꯂꯩꯗꯅ ꯍꯥꯟꯅ ꯆꯍꯤ ꯀꯌꯥ ꯀꯌꯥꯗꯨ ꯏꯁꯥꯒꯤ ꯄꯣꯛꯆꯕ ꯌꯨꯝꯗꯨꯗ ꯂꯩꯔꯨꯔꯒ ꯑꯅꯧꯕ ꯌꯨꯝ ꯑꯃꯗ ꯑꯃꯨꯛ ꯂꯥꯛ- ꯄꯥꯏꯁꯦ ꯅꯨꯡꯉꯥꯏꯔꯝꯃꯣꯏ ꯑꯗꯨꯅꯅꯤ ꯇꯧꯔꯤꯗꯣ
ꯍꯣꯏ ꯑꯗꯨꯒꯤ ꯆꯥꯕ ꯊꯛꯄꯗꯁꯨ ꯑꯣꯟꯅꯔꯦꯗꯅ ꯍꯥꯟꯗꯤ ꯊꯥꯎ ꯆꯥꯔ ꯂꯥꯛꯄꯗꯣ ꯑꯗꯨꯒꯤꯗ ꯉꯔꯥꯡꯗꯤ ꯃꯄꯨꯛ ꯅꯥꯏꯌꯦꯅ ꯆꯥꯛ ꯆꯥꯗ ꯃꯥꯜꯂꯦ ꯉꯆꯥꯏ ꯑꯌꯨꯛꯁꯨ ꯃꯣꯏ ꯏꯔꯣꯜꯂꯝꯃꯦ ꯑꯈꯣꯏ ꯁꯤꯗꯩꯕꯨꯗꯤ ꯀꯥꯡꯁꯣꯏ ꯄꯨꯏꯌꯦꯕ ꯀꯥꯡꯁꯣꯏꯗꯨꯒ ꯇꯧꯔ ꯆꯥꯏ
ꯅꯪꯗꯤ ꯀꯥꯡꯁꯣꯏ ꯊꯣꯡꯕ ꯈꯣꯠꯄ ꯍꯩꯕ꯭ꯔꯣ ꯈꯔ ꯈꯔ ꯀꯃꯥꯏꯅ ꯇꯧꯒꯦ
ꯑꯁꯣꯏ ꯊꯣꯡꯕꯗꯤ ꯍꯩꯗꯥ ꯑꯥꯗ ꯗꯨꯝ ꯍꯩꯃꯤꯅ ꯃꯣꯏ ꯀꯨꯀꯔꯗ ꯊꯣꯡꯕꯗꯩꯗꯤ ꯕꯣꯏꯂꯔ ꯊꯣꯡꯕꯅꯦ ꯂꯥꯏꯑꯦ ꯀꯥꯡꯁꯣꯏ ꯊꯣꯡꯕꯗꯤ ꯍꯥꯏꯗꯤ ꯀꯨꯀꯔ ꯊꯣꯡꯕ꯭ꯔꯥ ꯍꯥꯏꯗꯤ ꯑꯃꯨꯛ ꯀꯥꯝꯍꯜꯂꯒ ꯑꯃꯨꯛ ꯁꯣꯟꯕ ꯈꯣꯠꯄ ꯇꯧꯋꯦ ꯑꯗꯨꯒ ꯕꯣꯏꯂꯔ ꯊꯣꯡꯕꯗꯨꯗꯤ ꯑꯃꯨꯛꯇꯪ ꯍꯥꯏꯗꯤ ꯇꯤꯜꯍꯧ ꯆꯅꯝ ꯀꯩꯀꯩꯗꯣ ꯍꯥꯞꯆꯤꯜꯂ ꯁꯧꯍꯜꯂꯒ ꯃꯨꯟꯗꯣꯔꯦ ꯍꯥꯏ ꯉꯇꯪ ꯂꯩꯔꯑꯦ ꯁꯧꯔꯦ ꯍꯥꯏꯔ ꯀꯥꯟꯗ ꯏꯟꯁꯥꯡꯗ ꯊꯥꯛꯆꯤꯜꯂ ꯊꯨꯝ ꯊꯥꯛꯆꯤꯟꯕꯅꯤꯗ ꯑꯗꯨꯅꯤꯅ ꯂꯥꯛꯑꯗ ꯌꯨꯝꯗ ꯀꯨꯀꯔꯗ ꯊꯣꯡꯕꯅ ꯍꯦꯟꯅ ꯂꯨꯏ
ꯑꯁ ꯅꯪꯅ ꯀꯩꯅꯣ ꯊꯣꯡꯕ ꯍꯥꯏꯔꯛꯇꯅ ꯑꯩꯈꯣꯏ ꯆꯝꯊꯣꯡ ꯊꯣꯡꯕ ꯍꯥꯏꯔꯛꯄꯅ ꯑꯩꯁꯤ ꯆꯥꯛ ꯑꯣꯗꯔ ꯇꯧꯔꯒ ꯆꯥꯁꯦ ꯇꯧꯔꯝꯕꯗꯒꯤ ꯄꯩꯁꯥꯁꯤ ꯁꯦꯞꯁꯨ ꯈꯔ ꯇꯧꯅꯕ ꯀꯩꯅꯣ ꯑꯣꯏꯅ ꯇꯧꯔꯁꯤꯔ ꯈꯪꯗꯦꯗ ꯆꯝꯊꯣꯡ ꯑꯃ ꯑꯣꯏꯅ ꯊꯣꯡꯖꯤꯜꯂꯣꯏꯔ ꯃꯍꯤ ꯒꯔ ꯒꯔ ꯊꯥꯑꯁꯤꯔ ꯈꯪꯗꯦꯗ ꯇꯧꯔꯤꯁꯦ ꯑꯩꯁꯤꯁꯨ ꯄꯨꯛꯁꯤꯁꯨ ꯈꯔ ꯅꯨꯡꯉꯥꯏꯇꯕ ꯑꯩꯁꯤꯁꯨ ꯑꯗꯨꯅ ꯐꯗꯣ ꯃꯥꯜꯂꯤꯗ
ꯍ ꯍꯥꯎꯕꯦ ꯑꯗꯨꯗ ꯑꯗꯨꯗꯗꯤ ꯅꯣꯏ ꯁꯧꯒ꯭ꯔꯤ ꯐꯪꯗꯕ꯭ꯔꯣ ꯌꯨꯝꯗꯒꯤ ꯁꯧꯒ꯭ꯔꯤ ꯀꯪꯍꯜꯂꯛ ꯄꯔꯤꯗꯣ
ꯑꯣ ꯁꯧꯒ꯭ꯔꯤꯁꯤ ꯁꯨꯃꯥꯏꯅ ꯇꯧꯕꯅꯤ ꯁꯧꯒ꯭ꯔꯤꯁꯤ ꯃꯈꯜ ꯑꯅꯤ ꯂꯩꯗꯅ ꯁꯧꯒ꯭ꯔꯤ ꯑꯉꯥꯡꯕ ꯍꯥꯏꯕꯒ ꯑꯃꯒ ꯑꯗꯒꯤ ꯑꯉꯧꯕ ꯍꯥꯏꯕ ꯑꯃꯒ ꯑꯗꯨꯃꯥꯏꯅ ꯂꯩꯗꯅ ꯑꯗꯨ ꯁꯧꯒꯔꯤ ꯑꯉꯥꯡꯕꯁꯤꯗꯤ ꯑꯩꯁꯦ ꯕꯥꯞ ꯑꯣꯏꯗꯕꯩꯅꯤ ꯑꯁꯤꯗ ꯍꯧꯔꯝꯃꯦ ꯑꯩꯈꯣꯏ ꯍꯤꯡꯒꯣꯜ ꯃꯆꯥ ꯃꯆꯥ ꯂꯩꯌꯦꯕ ꯑꯣꯖꯥ ꯃꯈꯩ ꯏꯒꯤ ꯃꯣꯏꯒꯤ ꯂꯩꯐꯝ ꯀ꯭ꯋꯥꯇꯔ ꯂꯩꯕꯗꯣ ꯑꯗꯨꯒꯤ ꯃꯅꯥꯛꯁꯤꯗ ꯁꯧꯒ꯭ꯔꯤꯁꯤꯗꯤ ꯍꯧ ꯂꯩꯔꯝꯃꯤ ꯑꯉꯥꯡꯕ ꯃꯅꯥꯁꯤꯗꯤ ꯑꯗꯨꯒ ꯑꯉꯧꯕꯗꯨꯗꯤ ꯐꯪꯗꯦꯗ ꯑꯉꯧꯕꯗꯨꯗꯤ ꯑꯩꯈꯣꯏ ꯌꯨꯝꯗ ꯈꯛꯇꯅꯤ ꯑꯗꯨ ꯇꯉꯥꯏ ꯐꯗ꯭ꯔꯗꯤ ꯑꯉꯥꯡꯕꯗꯣ ꯑꯗꯨꯝ ꯑꯉꯥꯡꯕꯗꯨ ꯊꯣꯡꯕꯁꯨ ꯌꯥꯝꯅ ꯍꯥꯎꯋꯤ ꯑꯗꯨꯝ ꯑꯉꯥꯡꯕꯁꯤꯅ ꯈꯔ ꯁꯤꯟꯕ ꯍꯦꯟꯕ ꯃꯥꯜꯂꯤꯀꯣ
ꯍꯣꯏ ꯑꯉꯥꯡꯕꯁꯤꯅ ꯁꯤꯟꯂꯤ ꯑꯌꯥꯝꯕꯗꯤ ꯑꯉꯧꯕꯗ ꯆꯥꯏꯗ ꯑꯩꯈꯣꯏ ꯌꯨꯝꯗ ꯆꯥꯕ ꯑꯗꯨꯁꯨ ꯑꯥꯗꯁꯨ ꯑꯩꯈꯣꯏ ꯑꯩꯈꯣꯏ ꯑꯥꯗ ꯊꯣꯛꯄꯗꯁꯨ ꯑꯉꯧꯕ ꯉꯥꯛ ꯊꯣꯛꯑꯦ
ꯑꯗꯨ ꯀꯅꯥ ꯀꯅꯥꯒꯨꯝꯕ ꯈꯔꯗꯤ ꯑꯩꯈꯣꯏꯒꯤ ꯑꯁꯤꯟꯕꯁꯤ ꯑꯩꯈꯣꯏꯒꯤ ꯉꯥ ꯊꯥꯛꯇ꯭ꯔꯗꯤ ꯆꯥꯅꯤꯡꯗꯦꯒ ꯍꯥꯏꯕ ꯑꯗꯨꯃꯥꯏꯅ ꯌꯥꯎꯋꯤ ꯑꯗꯣ ꯑꯩꯒꯤ ꯑꯣꯏꯅꯗꯤ ꯇꯣꯡꯉꯥꯏꯔꯤ ꯍꯥꯏꯗꯅ ꯑꯃ ꯊꯥꯈ꯭ꯔꯒ ꯑꯗꯨꯝ ꯌꯥꯔꯦ ꯑꯗꯨꯒ ꯇꯧꯕꯇꯕꯨ ꯁꯧꯒ꯭ꯔꯤ ꯑꯉꯥꯡꯕꯁꯤꯗꯤ ꯑꯩꯈꯣꯏꯒꯤ ꯉꯥꯁꯤ ꯐꯖꯅ ꯊꯥꯔꯒꯀꯣ ꯑꯩꯈꯣꯏꯒꯤ ꯉꯥ ꯑꯇꯦꯛꯄꯁꯤ ꯉꯥ ꯑꯇꯦꯛꯄ ꯍꯥꯏꯕꯗꯤ ꯑꯩꯈꯣꯏꯒꯤ ꯉꯥ ꯇꯥꯎꯊꯣꯛꯄꯁꯦ ꯑꯁꯤ ꯁꯦꯒꯥꯏꯔ ꯊꯥꯛꯄꯁꯦ ꯌꯥꯝ ꯍꯥꯎꯋꯤ ꯍꯥꯏꯅꯤ ꯅꯪ ꯆꯥꯔ ꯌꯦꯡꯉꯕ꯭ꯔꯗꯣ
ꯑꯁ ꯆꯥꯏ ꯑꯩꯈꯣꯏꯅꯦ ꯍꯥꯏꯗꯤꯅꯦ ꯑꯥꯗꯇ꯭ꯔꯤꯅꯦ ꯑꯩꯈꯣꯏ ꯃꯦꯠꯁꯀꯤ ꯄꯤꯕꯗꯣ ꯀꯌꯨꯝꯕ ꯅꯨꯡꯗꯥꯡ ꯇ ꯉꯥ ꯆꯥꯗꯕ ꯌꯥꯎꯕꯁꯦ ꯑꯌꯨꯛꯄ ꯀꯣꯡꯉꯥꯏ ꯊꯝꯗꯣꯏꯁ ꯉꯃꯁꯦ ꯀꯥꯡꯁꯣꯏꯒꯨꯝꯕ ꯊꯣꯡꯕꯁꯦ ꯉꯥ ꯃꯇꯨꯝꯗꯣ ꯑꯩꯈꯣꯏ ꯑꯅꯤꯒꯤ ꯄꯤꯔꯛꯄꯁꯦ ꯈꯃꯤ ꯅꯠꯇ꯭ꯔꯒ ꯑꯍꯨꯝꯁꯦ ꯑꯗꯨꯝ ꯊꯝꯗꯣꯏꯅꯦꯕꯀꯣ ꯑꯗꯨꯒꯅꯦ ꯈꯥꯃꯦꯟ ꯁꯤꯟ ꯊꯣꯡꯕ ꯈꯥꯃꯦꯟꯁꯤꯡꯗ ꯑꯂꯨꯒ ꯊꯣꯡꯕꯗꯁꯨꯅꯦ ꯑꯗꯨꯃꯥꯏꯅ ꯉꯥ ꯑꯇꯥꯎꯕꯗꯣ ꯍꯥꯞꯄ ꯈꯍꯥꯎ ꯍꯥꯎꯕꯅꯤ ꯏꯟꯖꯥꯡ ꯃꯆꯨꯕꯨꯗꯤ ꯉꯧꯔꯛꯉꯧꯔꯒ ꯊꯤꯕꯅꯦꯕꯀꯣ ꯑꯗꯨ ꯑꯣꯏꯔꯁꯨ ꯃꯍꯥꯎ ꯌꯥꯝ ꯂꯩꯕꯅꯤ ꯉꯥ ꯑꯗꯨꯝ ꯁꯦꯒꯥꯏꯔꯒ ꯑꯗꯨꯃꯥꯏꯅ ꯗ ꯁꯀꯨꯁꯀ ꯈꯃꯦꯟꯁꯤꯡꯅ ꯊꯣꯡꯕꯗꯨꯕꯨ ꯑꯣꯏꯔꯣ ꯍꯥꯏꯗꯤ ꯑꯩꯈꯣꯏ ꯉ ꯑꯇꯥꯎꯕꯁꯦ ꯅꯨꯡꯗꯥꯡ ꯄꯤꯔꯒ ꯅꯨꯡꯗꯥꯡ ꯄꯤꯕꯗ ꯆ ꯆꯥꯕꯨ ꯆꯥꯗ꯭ꯔꯕꯗ ꯅꯣꯡꯉꯥꯜꯂꯒ ꯀꯥꯡꯁꯣꯏ ꯊꯣꯡꯉ ꯍꯥꯏꯦ ꯊꯝꯃꯦ ꯁꯧꯒ꯭ꯔꯤ ꯊꯣꯡꯕꯗꯗꯤ ꯆꯥꯗ꯭ꯔꯤꯕ ꯃꯥꯗꯨꯗ ꯑꯩꯈꯣꯏꯅ ꯊꯣꯡꯕꯗꯗꯤꯀꯣ ꯉꯥ ꯇꯥꯎꯕꯁꯦ ꯑꯌꯥꯝꯕ ꯈꯥꯃꯦꯟꯁꯤꯡꯗꯣ ꯑꯗꯨꯒ ꯈꯣꯡꯑꯦ ꯑꯥꯗ ꯊꯣꯡꯕꯗꯗꯤ
ꯑꯣꯏ ꯑꯗꯨꯅꯤ ꯁꯨꯃꯥꯏꯅ ꯍꯣꯁꯇꯦꯜꯗ ꯐꯠ ꯐꯥꯠꯈꯤꯀꯣ ꯑꯩꯈꯣꯏ ꯐꯖꯅ ꯍꯥꯏꯗꯤ ꯃꯇꯝꯁꯨ ꯌꯥꯝꯅ ꯀꯨꯏꯅ ꯆꯪꯗꯕ ꯑꯗꯒꯤ ꯍꯥꯎꯁꯨ ꯍꯥꯎꯕ ꯑꯩꯈꯣꯏꯒꯤ ꯁꯨꯃꯥꯏꯅ ꯑꯆꯝꯕꯒꯨꯝꯕ ꯆꯥꯅꯤꯡꯉꯀꯥꯟꯗ ꯈꯥꯃꯦꯟ ꯆꯤꯟꯁꯤ ꯌꯥꯝꯅ ꯅꯨꯡꯉꯥꯏ ꯈꯥꯃꯦꯟ ꯆꯤꯟ ꯋꯥꯠꯇ꯭ꯔꯒꯗꯤ ꯏꯟꯖꯥꯡꯁꯤ ꯑꯗꯨꯝ ꯂꯩ ꯍꯥꯏꯔꯤꯕꯅꯤ ꯍꯥꯏꯕ ꯍꯥꯏꯗꯤ ꯈꯥꯃꯦꯟꯁꯤꯗꯤ ꯏꯆꯟꯗ ꯆꯟꯅꯩꯌꯦꯕ ꯇꯧꯔꯤꯁꯦ ꯆꯝꯊꯣꯛꯑ ꯑꯃ ꯊꯣꯡꯖꯤꯜꯂꯁꯨ ꯑꯗꯨꯒ ꯃꯥꯁꯨ ꯆꯥꯛꯇꯨꯒ ꯉꯧꯁꯤꯜꯂꯒꯦ ꯉꯁꯤꯗꯤ ꯍꯥꯏꯇꯥꯔꯒꯁꯨ ꯈꯥꯃꯦꯟꯁꯤꯟꯗꯨ ꯂꯩꯔꯗꯤ ꯍꯥꯎꯗ ꯍꯥꯎꯏꯤꯗꯅ ꯑꯗꯨ ꯁꯧꯒ꯭ꯔꯤꯒꯤ ꯃꯇꯥꯡꯁꯦ ꯍꯧꯖꯤꯛꯀꯤ ꯁꯧꯕꯒ꯭ꯔꯤ ꯑꯉꯥꯡꯕꯁꯤꯗꯤ ꯃꯥꯗꯤ ꯈꯔ ꯃꯁꯥꯒꯤ ꯁꯤꯟꯖꯕꯅꯤꯅꯀ ꯀꯣ ꯃꯅꯥꯁꯤ ꯈꯔ ꯍꯟꯊꯔꯒ ꯍꯥꯞꯄꯤꯕ ꯑꯉꯧꯕ ꯍꯥꯞꯄꯒꯤ ꯆꯥꯡꯁꯤꯗꯒꯤ ꯑꯗꯨꯒ ꯇꯧꯕꯅ ꯐꯩ ꯑꯗꯨ ꯅꯪ ꯅꯍꯥꯟꯔꯣꯏ ꯈꯥꯃꯦꯟꯁꯤꯟ ꯃꯆꯥ ꯊꯣꯡꯕꯁꯨ ꯌꯥꯝ ꯄꯥꯝꯗꯥꯏꯅꯦ ꯑꯗꯨꯗꯤ ꯄꯥꯝꯈꯤꯗ꯭ꯔꯕꯣ
ꯄꯥꯝꯃꯦ ꯉꯁꯤꯁꯨ ꯈꯃꯦꯟꯃꯤꯟꯁꯤ ꯃꯆꯥꯅꯦ ꯊꯣꯡꯉꯤꯗꯣ ꯉꯔꯥꯡ ꯅꯍꯥꯟꯁꯨ ꯈꯥꯃꯦꯟꯃꯤꯟꯁꯤꯗꯤ ꯃꯆꯥ ꯊꯣꯡꯉꯦ ꯑꯗꯣ ꯃ ꯆꯥꯗꯣ ꯌꯥꯝ ꯂꯦꯟꯗ꯭ꯔꯦꯅ ꯑꯗꯨꯗꯤ ꯑꯆꯧꯕꯗꯣ ꯑꯃꯅ ꯌꯥꯗꯦ ꯉꯁꯤꯕꯨꯗꯤ ꯑꯣ ꯉꯁꯤꯗꯤ ꯐꯖꯅ ꯆꯥꯍꯧꯗ꯭ꯔꯦꯗ ꯍꯥꯏꯗꯤ ꯃꯣꯏ ꯁꯤꯗꯩ ꯑꯩꯈꯣꯏ ꯈꯛ ꯆꯥꯗꯣ ꯑꯥꯗ ꯃꯌꯥꯝ ꯄꯨꯔꯝꯃꯤꯅ ꯃꯌꯥꯝꯒꯤ ꯈꯔ ꯈꯔ ꯈꯥꯏꯗꯣꯛꯄꯗ ꯈꯤꯇꯪ ꯈꯤꯇꯪ ꯆꯥꯍꯧꯔꯦ ꯀꯩꯁꯨ ꯌꯥꯝ ꯆꯥꯍꯧꯗ꯭ꯔꯦ ꯍꯥꯎꯗꯤ ꯍꯥꯎꯋꯦ ꯑꯗꯣ ꯈꯔꯗ ꯆꯥꯔꯁꯨ ꯈꯥꯃꯦꯟꯁꯤꯟ ꯊꯣꯡꯕꯗꯣ ꯑꯩꯈꯣꯏ ꯁꯤꯗꯩ ꯄꯨꯕꯣꯛ ꯈꯥꯃꯦꯟꯁꯤꯗ ꯍꯥꯎꯋꯦ ꯍꯥꯎꯋꯦꯅ ꯂꯣꯏ ꯆꯥꯅꯩ ꯃꯤꯃꯈꯩꯗꯨꯁꯨ
ꯉꯁꯤ ꯈꯥꯃꯦꯟꯁꯤꯟꯗꯨꯗꯤ ꯅꯪꯅ ꯊꯣꯡꯉꯤꯔꯣ ꯅꯠꯇ꯭ꯔꯒ ꯃꯃꯥꯅ ꯊꯣꯡꯕ꯭ꯔꯣ
ꯉꯁꯤꯁꯦ ꯑꯩ ꯌꯥꯍꯧꯗꯣ ꯊꯦꯡꯉꯦ ꯃꯃꯥꯅ ꯂꯣꯏꯔꯝꯃꯦ ꯑꯗꯨꯒ ꯃꯣꯏ ꯕꯕꯥꯗꯣ ꯎꯁꯣꯞꯗ ꯁꯣꯞ ꯆꯠꯅꯦꯅ ꯃꯃꯥꯗ ꯗꯨꯀꯥꯟꯗ ꯂꯩꯈꯤꯕ ꯑꯗꯨꯒ ꯏꯕꯥꯅꯤꯗꯣ ꯑꯥꯗ ꯆꯥꯛ ꯆꯔꯁꯦ ꯀꯧꯔꯛꯇꯅ ꯑꯩꯈꯣꯏ ꯍꯥꯞꯄ ꯇꯝꯕꯗꯣ ꯄꯨꯂꯞ ꯑꯥꯗ ꯄꯨꯔ ꯆꯠꯂꯦ ꯑꯗꯨꯃꯥꯏꯅ ꯇꯧꯔꯦ ꯉꯁꯤꯗꯤ
ꯑꯣ ꯑꯗꯨꯗꯤ ꯅꯪꯅꯁꯨ ꯑꯃꯨꯛ ꯊꯣꯡꯉꯒ ꯌꯦꯡꯉꯨꯗꯅ ꯍꯥꯎꯕ ꯍꯥꯎꯇ꯭ꯔꯕ ꯀꯃꯥꯏꯅ ꯍꯥꯏꯗꯤ ꯅꯪꯗꯤ ꯑꯉꯥꯡ ꯑꯣꯏꯔꯤꯉꯩꯗꯒꯤ ꯈꯥꯃꯦꯟꯁꯤꯟ ꯊꯣꯡꯕꯁꯤ ꯌꯥꯝ ꯄꯥꯝꯖꯔꯛꯄꯅꯦ ꯅ ꯑꯩꯗꯤ ꯈꯥꯃꯦꯟꯁꯤꯟ ꯊꯣꯡꯕ ꯑꯃꯒ ꯑꯗꯒꯤ ꯀꯥꯡꯉꯧ ꯑꯃꯒ ꯍꯥꯏꯒꯗꯤ ꯂꯣꯏꯔꯦ ꯅꯪꯒꯤꯗꯤ ꯑꯗꯨꯗꯨꯅ ꯅꯪꯁꯨ ꯑꯝꯇꯪ ꯊꯣꯡꯉ ꯌꯦꯡꯉꯣ
ꯉꯔꯥꯡ ꯅꯍꯥꯟ ꯑꯩꯅ ꯊꯣꯡꯉꯤꯅꯦ ꯈꯥꯃꯦꯟꯁꯤꯟꯒ ꯑꯗꯒꯤ ꯑꯗꯨꯃꯥꯏꯅ ꯅꯪ ꯍꯧꯖꯤꯛ ꯍꯥꯏꯕ ꯀꯪꯉꯧ ꯍꯥꯏꯕꯗꯣ ꯕꯦꯂꯦꯟꯇ꯭ꯔꯤ ꯈꯔ ꯍꯥꯞꯄꯦ ꯈꯥꯃꯦꯟ ꯀꯔꯤ ꯇꯧꯔꯒ ꯑꯩꯅ ꯊꯣꯡꯉꯦꯗ ꯉꯔꯥꯡ ꯅꯍꯥꯟ ꯅꯣꯡ ꯃꯥꯝꯗꯦ ꯗꯨꯁꯨ ꯍꯥꯎꯣꯏ ꯁꯥꯏ
ꯍꯥꯎꯔꯝꯒꯅꯤ ꯑꯗꯨꯕꯨꯗꯤ ꯑꯩꯈꯣꯏ ꯀꯥꯡꯉꯧꯁꯤꯁꯨ ꯍꯥꯎꯕꯅꯦ ꯑꯗꯨꯝ ꯏꯄꯛꯇ ꯄꯛꯅꯕꯅꯦꯕ ꯀꯥꯡꯉꯧꯁꯤꯗꯗꯤ ꯑꯩꯈꯣꯏ ꯃꯁꯥꯂꯥ ꯍꯥꯞꯄꯁꯦ ꯄꯥꯝꯗꯦ ꯑꯩꯗꯤ ꯅꯪꯒꯤ ꯃꯁꯥꯂꯥ ꯍꯥꯞꯄ꯭ꯔꯥ ꯀꯥꯡꯉꯧ ꯍꯥꯞꯄ ꯀꯥꯡꯉꯧ ꯉꯨꯕꯗ
ꯃꯁꯂꯥ ꯍꯥꯏꯁꯦ ꯑꯩ ꯃꯔꯨ ꯃꯔꯥꯡ ꯈꯔꯗꯤ ꯍꯥꯞꯄꯦ ꯑꯗꯨꯝ ꯃꯣꯔꯣꯛ ꯍꯥꯞꯄꯅꯤ ꯑꯗꯒꯤ ꯃꯔꯨ ꯃꯔꯥꯡ ꯈꯔ ꯆꯥꯏ ꯑꯗꯨ ꯃꯁꯂꯥ ꯍꯥꯞꯇꯕ ꯍꯥꯏꯁꯤ ꯅꯪ ꯄꯨꯡꯒ ꯃꯣꯔꯣꯛꯀꯗ ꯍꯥꯞꯄꯤꯔꯣ ꯀꯔꯤꯝ ꯍꯥꯞꯇꯕ꯭ꯔꯣ
ꯍꯥꯞꯇꯦ ꯑꯗꯨ ꯑꯩꯗꯤ ꯑꯗꯨꯝ ꯍꯥꯏꯗꯤ ꯑꯩꯈꯣꯏꯒꯤ ꯃꯅꯥ ꯃꯁꯤꯡ ꯉꯧꯕꯅꯤꯅꯀꯣ ꯀꯥꯡꯉꯧ ꯍꯥꯏꯁꯤꯗꯤ ꯃꯅꯥ ꯃꯁꯤꯡꯅ ꯑꯗꯨꯝ ꯇꯧꯔꯤꯗꯅ ꯍꯥꯏꯗꯤ ꯕꯤꯗꯦꯟꯗ꯭ꯔꯤꯒꯨꯝꯕ ꯑꯗꯒꯤ ꯀꯥꯔꯣꯠꯀꯨꯝꯕ ꯀꯥꯡꯉꯧꯒꯨꯝ ꯑꯁꯤꯗꯗꯤ ꯍꯥꯏꯗꯤ ꯑꯩꯗꯤ ꯑꯗꯨꯝ ꯍꯥꯞꯇꯦ ꯑꯩꯗꯤ ꯃꯔꯨ ꯃꯔꯥꯡ ꯍꯥꯞꯇꯦ ꯑꯗꯨꯝ ꯊꯨꯝꯒꯥ ꯑꯗꯒꯤ ꯃꯣꯔꯣꯛ ꯀ ꯃꯆꯨꯒ ꯍꯥꯞꯈ꯭ꯔꯗꯤ ꯑꯗꯨꯝ ꯊꯥꯎꯗꯣ ꯈꯤꯇꯪ ꯈꯤꯇꯪ ꯅꯝꯂꯞꯅ ꯇꯧꯕ ꯈꯥꯎ ꯑꯗꯨꯗꯤ ꯑꯗꯨꯝ ꯌꯥꯔꯦ ꯑꯩꯒꯤ ꯑꯣꯏꯅꯗꯤ
ꯑꯣ ꯃꯔꯨ ꯃꯔꯥꯡ ꯍꯥꯞꯇꯕꯤꯗꯤ ꯑꯝꯇ ꯌꯦꯡꯁꯦ ꯑꯩꯈꯣꯏ ꯇꯧꯕꯗꯗꯤ ꯑꯌꯥꯝꯕ ꯃꯔꯨ ꯃꯔꯥꯡ ꯑꯗꯨꯝ ꯍꯥꯞꯄꯦꯕ ꯑꯗꯨꯗꯤ ꯑꯩꯁꯨ ꯆꯥꯈ꯭ꯔꯒ ꯀꯔꯤ ꯀꯔꯤ ꯊꯣꯡꯉꯣꯏꯒꯦ ꯑꯗꯨꯒ ꯍꯣꯔꯦꯟ ꯑꯃꯐꯥꯎ ꯍꯥꯏꯔꯛꯀꯦ ꯅꯪ ꯑꯣꯔꯗꯔ ꯇꯧꯅꯤ ꯈꯣꯠꯅꯤ ꯍꯥꯏꯗꯣ ꯀꯩꯀꯩ ꯆꯥꯕꯅꯣꯗꯣ ꯑꯩ ꯍꯪꯛꯀꯦ ꯅꯪꯉꯣꯟꯗ
ꯍꯣꯏ ꯌꯥꯏ ꯀꯔꯤ ꯆꯥꯗꯣꯏꯅꯣ ꯈꯪꯕꯣ ꯅꯠꯇꯦꯗ ꯍꯣꯔꯦꯟ ꯊꯣꯛꯄ ꯑꯃ ꯑꯗꯨꯝ ꯇꯧꯗꯣꯏꯅꯤ ꯐꯔꯦ ꯐꯔꯦ ꯊꯕꯛ ꯏꯪꯈꯥꯡ ꯂꯣꯏꯁꯤꯜꯂꯨꯔꯣ ꯊꯝꯃꯣ ꯊꯝꯃꯣ